ꯍꯜꯂꯣ
ꯑ ꯇꯥꯔꯦ ꯍꯁ ꯑꯣꯐ ꯊꯕꯛ ꯁꯨꯔꯒ ꯆꯠꯊꯣꯛ ꯆꯠꯁꯤꯟ ꯇꯧꯕꯅꯤꯅ ꯁꯥꯏ ꯍꯧꯖꯤꯛꯇꯤ
ꯁꯥꯔꯝꯃꯅꯤ ꯑꯩꯈꯣꯏꯗꯁꯨ ꯁꯥꯏꯌꯦ
ꯅꯨꯡꯁꯥ ꯊꯣꯛꯑꯗꯤ ꯍꯦꯛꯇ ꯐ ꯐꯔꯦ ꯅꯨꯡꯁꯥ ꯊꯣꯛꯇꯕꯁꯤꯅꯦ ꯕꯦꯔꯥꯁꯦ
ꯅꯨꯁꯥ ꯊꯣꯛꯇꯝꯅ ꯍꯦꯟꯅ ꯏꯪꯗ꯭ꯔꯣ
ꯏꯪꯗꯦ ꯏꯪ ꯍꯣꯏ ꯏꯪꯉꯁꯨ ꯑꯁ ꯑ ꯀꯩꯅꯣ ꯅꯣꯡꯆꯨ ꯃꯟꯕꯒꯤꯕꯅꯦ ꯇꯃꯦꯡꯂꯣꯡꯗꯗꯤ ꯀꯣ
ꯎꯝ
ꯌꯥꯗ꯭ꯔꯦ ꯌꯨꯝ ꯈꯣꯏꯁꯨ ꯔꯨꯝ ꯈꯣꯏꯁꯨ ꯂꯩꯕ ꯅꯨꯡꯉꯥꯏꯇ꯭ꯔꯦꯗ
ꯁꯥꯃꯜꯂꯗꯤ ꯂꯩꯕꯗ ꯅꯨꯡꯉꯥꯏꯇꯦꯗ ꯇꯃꯦꯡꯂꯣꯡꯗꯗꯤ ꯂꯩꯁꯤꯜ ꯇꯥꯏ ꯍꯥꯏꯗꯥꯏꯅꯦ
ꯍꯥꯥ
ꯂꯩꯆꯜ ꯇꯥꯏ ꯍꯥꯏꯗꯥꯏꯅꯦ
ꯀꯔꯤꯔꯥ ꯑꯗꯣ
ꯆꯤꯟ
ꯑꯣ ꯑꯣ ꯑꯣ ꯑꯣ ꯑꯣ ꯑꯣ ꯀꯔꯤ ꯋꯤꯟꯇꯔꯗꯀꯣ
ꯅꯠꯇꯦ ꯍꯟꯗꯛ
ꯈꯪꯗꯦ ꯑꯗꯨꯗꯤ ꯈꯪꯗꯦ
ꯑꯗꯨꯝ ꯃꯣꯏꯒꯤ ꯏꯃꯥꯟꯅꯕ ꯈꯣꯏ ꯁ꯭ꯇꯦꯇꯁꯇ ꯑꯗꯨꯝ ꯎꯕꯀꯣ
ꯑꯣ
ꯂꯩꯆꯤꯜ ꯉꯥꯛꯇ
ꯑꯣ ꯅꯪꯗꯤ ꯑꯁꯦꯡꯕꯗꯤ ꯀꯔꯤ ꯈꯨꯟꯗ
ꯑꯁꯦꯡꯕ ꯍꯥꯏꯔꯗꯤ ꯑꯩ ꯑꯩꯁꯨ ꯇꯃꯦꯡꯂꯣꯡ ꯗꯤꯁꯇ꯭ꯔꯤꯛ ꯇꯩꯅꯒ
ꯑꯣꯏꯕ꯭ꯔ
ꯍꯣꯏ ꯑꯗꯨꯕꯨ ꯄꯔꯃꯅꯦꯟ ꯑꯣꯏꯅ ꯁꯤꯗ ꯇꯥꯕ
ꯑꯣ ꯏꯝꯐꯥꯗ ꯂꯩꯈ꯭ꯔꯦ
ꯍꯣꯏ
ꯑꯣ ꯈꯩꯅ
ꯐꯩ ꯍꯥꯏꯁꯤꯔꯥ ꯐꯠꯇꯦ ꯍꯥꯏꯁꯤꯔꯥ ꯒ꯭ꯌꯥꯟ ꯇꯥꯗ꯭ꯔꯦ
ꯐꯩꯌꯦ ꯆꯤꯡꯗ ꯂꯩꯕꯗꯤ ꯆꯤꯡꯗ ꯂꯩꯕꯒꯤ ꯁꯔꯨꯛꯇꯤ ꯎꯝ ꯇꯝꯗ ꯂꯩꯕꯒꯤꯗꯤ ꯆꯥꯟꯁ ꯌꯥꯝ ꯂꯩꯕꯅꯦ ꯍꯤꯡꯕꯒꯤꯗꯤꯀꯣ
ꯍꯣꯏ ꯑꯗꯨꯕꯨꯗꯤ ꯑꯗꯨꯕꯨꯅꯦ ꯑꯗꯨꯕꯨꯣ ꯆꯤꯡ ꯂꯣꯝꯗꯒꯤꯗꯤ ꯁꯄ꯭ꯂꯥꯏ ꯂꯥꯛꯑꯦꯅ ꯆꯥꯛ ꯍꯥꯏ ꯆꯦꯡ ꯍꯥꯏꯔꯦ ꯏꯟꯁꯥꯡ ꯍꯥꯏꯔꯦ
ꯎꯝ ꯆꯤꯡꯔꯣꯝꯗꯒꯤ ꯁꯄ꯭ꯂꯥꯏ ꯂꯥꯛꯑ ꯁꯨꯝ ꯅ ꯅꯣꯏꯉꯣꯟꯗ ꯇꯝꯗꯒꯤ ꯍꯦꯟꯅ ꯇꯝꯗꯒꯤ ꯀꯔꯤꯔꯥ ꯄ꯭ꯔꯥꯏꯁꯇꯣ
ꯑꯣ ꯌ꯭ꯥꯍꯧꯕ ꯒꯥꯟ ꯇꯥꯗ꯭ꯔꯦꯗ ꯀꯩ ꯁ꯭ꯀꯨꯜꯗ ꯀꯥꯔꯛꯀꯦ ꯅꯪꯗꯤ
ꯍꯥꯎ ꯑꯩꯅ ꯎꯝ ꯄ꯭ꯔꯤꯇꯤꯂꯦꯟꯗ
ꯏꯝꯐꯤꯜ ꯗ꯭ꯔꯣ ꯑꯣ ꯑꯗꯨꯗ ꯂꯣꯏꯁꯤꯜꯂꯒ ꯑꯦꯂꯚꯦꯟ ꯇꯨꯌꯦꯜꯞ ꯑꯗꯨꯝ ꯂꯣꯏꯁꯤꯟꯕ ꯀꯣ
ꯑꯥ
ꯑꯣꯀꯦ
ꯁꯟꯗꯔ ꯇꯣꯡꯖꯦꯟ ꯁꯟꯗ
ꯀꯩ ꯀꯩ ꯀꯩ ꯀꯩ ꯍꯣꯠꯅꯒꯅꯤ ꯅ ꯈꯟꯕ꯭ꯔꯣ ꯍꯥꯏꯗꯤ ꯑꯦꯛꯖꯥꯝꯒꯨꯝꯕ ꯊꯥꯅꯕ ꯂꯩꯕ꯭ꯔꯣ
ꯑꯁ ꯈꯪꯗ꯭ꯔꯦꯗ ꯍꯟꯗꯀꯤꯗꯤ
ꯎꯝ ꯅꯪ ꯄ꯭ꯔꯥꯏꯃꯔꯤꯒꯤ ꯑꯣꯖꯥ ꯇꯧꯗ ꯄꯔꯃꯤꯅꯦꯟ ꯇꯥꯔꯕꯣ
ꯏꯖ ꯅꯠꯇꯦ ꯑꯩꯗꯤ ꯄ꯭ꯔꯥꯏꯚꯦꯠꯀꯤꯅꯦ ꯄ꯭ꯔꯥꯏꯚꯦꯠꯀꯤ ꯑꯗꯨꯝ ꯑꯣꯖꯥ ꯇꯧꯕꯅꯦ ꯄ꯭ꯔꯥꯏꯚꯦꯠ ꯁ꯭ꯀꯨꯜꯒꯤ
ꯑꯆꯥ ꯌꯥꯝꯃ ꯐꯥꯏꯅꯦ ꯑꯗꯨꯗꯤ
ꯅ
ꯌꯨꯝꯗ ꯐ꯭ꯔꯤ ꯂꯩꯕ ꯁꯔꯨꯛꯇꯤ ꯑꯗꯨꯝ ꯑꯗꯨꯒꯨꯝꯕ ꯇꯧꯕꯅ ꯐꯩꯗ ꯐꯕꯗꯤ
ꯈꯪꯗꯦꯗ ꯎꯄꯥꯏ ꯎꯄꯥꯏ ꯂꯩꯇꯕꯒ ꯍꯥꯏꯁꯤꯔꯥ ꯑꯗꯨꯝ ꯆꯥꯟꯁꯇꯣ ꯆꯍꯤ ꯃꯥꯡꯍꯟꯕ ꯁꯨꯔꯨꯛꯇꯤ ꯍꯥꯏꯅ ꯇꯧꯕꯅꯦ
ꯎꯝ ꯅꯪꯗꯤ ꯂꯨꯍꯣꯡꯉꯕꯅꯤꯅ
ꯑꯥꯎ ꯂꯨꯍꯣꯡꯉꯦ
ꯑꯣꯀꯦ
ꯏꯆꯥ ꯑꯃ ꯂꯩꯔꯦ ꯍꯥꯥ
ꯑꯉꯥꯡꯁꯤꯡꯗꯤ ꯀꯃꯥꯏ ꯀꯃꯥꯏ ꯇꯧꯔꯤꯒꯦ
ꯑꯉꯥꯡꯁꯤꯗꯤ ꯈꯪꯗꯦꯗ ꯅꯨꯄꯤ ꯑꯃ ꯂꯩꯔꯦ ꯑꯩꯒꯤ ꯑꯉꯥꯡ
ꯌꯥꯝ ꯐꯩꯌꯦ
ꯐꯥꯖ ꯐꯥꯖꯦ ꯍꯥꯏꯁꯤꯔ ꯁ꯭ꯀꯨꯜ ꯀꯥꯕ ꯍꯧꯗ꯭ꯔꯤ ꯆꯍꯤ ꯑꯅꯤꯗ ꯉꯥꯏꯔꯤ
ꯑꯣ ꯀꯨꯏꯔꯣꯏꯅꯦ ꯑꯗꯨꯗꯤ ꯀꯥꯕ ꯍꯧꯔꯅꯤꯅꯦ
ꯆꯠ ꯍꯧꯔꯅꯤ ꯑꯣꯛꯇꯣꯕꯔ ꯑꯣꯛꯇꯣꯕꯔ ꯂꯥꯛꯑꯗꯤ ꯑ ꯁꯦꯇꯂꯥꯏꯠ ꯍꯝꯁꯤꯔꯥ ꯍꯥꯏꯅ ꯈꯂꯤꯅꯦ
ꯑꯣ ꯄ꯭ꯂꯦꯗꯥ
ꯎꯝ ꯁꯦꯠꯂꯔ ꯍꯥꯞ ꯊꯝꯂꯒ ꯅꯦꯛꯁ ꯌꯥꯔꯗ ꯐꯖꯟꯅ ꯀꯥꯕ ꯍꯥꯎꯅꯤꯡꯉꯥꯏ
ꯑꯣ
ꯅꯠꯇ꯭ꯔꯗꯤ ꯁꯦꯠꯂꯔ ꯊꯝꯗꯗꯤ ꯃꯣꯏꯗꯤ ꯌꯨꯝꯗ ꯈꯛꯇ ꯑꯗꯨꯝ ꯂꯩꯕꯅꯤꯅ ꯃꯣꯏꯗꯣ ꯍꯩꯔꯣꯏꯕ ꯁ꯭ꯀꯨꯜ ꯀꯥꯕꯗꯣ
ꯍꯣꯏ ꯅꯪꯁꯨ ꯊꯕꯛ ꯆꯠꯊꯣꯛꯀꯅꯤ ꯑꯗꯨ ꯄꯥꯁꯨ ꯊꯕꯛ ꯆꯠꯊꯣꯛꯀꯅꯤ ꯑꯉꯥꯡ ꯃꯨꯛ ꯌꯦꯡꯁꯤꯟꯕꯗꯣ ꯐꯔꯛ ꯇꯥꯏꯅꯦꯀꯣ
ꯑꯥ ꯐꯔꯛ ꯌꯥꯝ ꯇꯥꯕꯅꯦ ꯐꯔꯛ ꯌꯥꯝ ꯆꯥꯏꯌꯦ ꯑꯉꯥꯡ ꯎꯝ ꯑꯩꯈꯣꯏꯁꯨ ꯑꯉꯥꯡ ꯂꯩꯌꯦ ꯍꯥꯏꯔꯁꯨ ꯑꯗꯨꯝ ꯆꯍꯤꯗꯣ ꯌꯥꯝꯗꯝꯅꯤꯅ ꯑꯁ ꯕꯦꯔꯥ ꯌꯥꯝ ꯇꯧꯋꯤꯗ ꯕꯦꯔꯥ ꯌꯥꯝ ꯀꯥꯏ ꯇꯃꯦꯡꯂꯣꯡꯗꯗꯤ ꯂꯩꯕ ꯌꯥꯝ ꯋꯥꯏꯑꯦ ꯌꯥꯝ ꯑꯦꯛꯁꯄꯦꯟꯁꯤꯞ ꯑꯣꯏꯌꯦ
ꯑꯉꯥꯡꯁꯤꯡ ꯍꯥꯏꯔꯗꯤ ꯈꯔ ꯑꯣꯏꯔꯝꯅꯤ ꯍꯣꯏ
ꯍꯣꯏ ꯑꯉꯥꯡꯁꯤꯡꯒꯤꯁꯨ ꯍꯧꯖꯤꯛ ꯁꯦꯠꯂꯔ ꯃꯣꯏ ꯄ꯭ꯂꯦ ꯒ꯭ꯔꯨꯞꯀꯤ ꯑꯦꯗꯃꯤꯁꯟ ꯁꯨ ꯇ꯭ꯋꯦꯟꯇꯤ ꯄ꯭ꯂꯁ ꯑꯗꯨꯝ ꯂꯥꯛꯑꯦꯕ ꯑꯦꯠꯃꯤꯁꯟꯗꯣ
ꯑꯣ
ꯑꯗꯨꯒꯤ
ꯑꯉꯥꯡ ꯑꯉꯥꯡ ꯃꯆꯥꯒꯤ ꯈꯛꯇꯗ ꯃꯤꯁꯟ ꯇꯧꯕꯗ ꯆꯍꯤ ꯑꯃꯒꯤꯔꯣ ꯍꯥꯏꯁꯦ
ꯆꯍꯤ ꯑꯃ ꯆꯍꯤ ꯑꯃ ꯑꯃꯕꯨꯗꯤ ꯈꯔ ꯉꯟꯃꯜꯂꯦ ꯑꯗꯣ ꯆꯍꯤ ꯑꯅꯤ ꯁꯨꯕꯒꯨꯝꯕ ꯁꯨꯔꯝꯗꯥꯏꯒꯨꯝꯕꯀꯣ ꯃꯣꯏ ꯄ꯭ꯂꯦ ꯒ꯭ꯔꯨꯞꯇ ꯊꯝꯒꯦ ꯍꯥꯏꯔꯗꯤ ꯑꯗꯨꯝ ꯇ꯭ꯋꯦꯟꯇꯤ ꯄ꯭ꯂꯁꯇ ꯑꯣꯏꯔꯦ ꯑꯦꯠꯃꯤꯁꯟ ꯃꯃꯜ ꯗꯣ
ꯇ꯭ꯋꯦꯟꯇꯤ ꯄ꯭ꯂꯁꯇ ꯑꯗꯨꯝ ꯂꯥꯛꯄꯗꯣ ꯍꯥꯏꯗꯤ ꯑ ꯆꯍꯤ ꯀꯌꯥ ꯇꯝꯍꯟꯗꯣꯏꯔ ꯄ꯭ꯂꯦꯗ
ꯆꯍꯤ ꯑꯃ
ꯑꯣꯡꯂꯤ ꯋꯥꯟ ꯏꯌꯔ ꯀꯣ
ꯎꯝ ꯆꯍꯤ ꯑꯃꯅꯦ ꯑꯗꯨꯝ ꯎꯝ ꯑꯣ ꯇ꯭ꯋꯦꯟꯇꯤ ꯄ꯭ꯂꯁ ꯂꯥꯛꯀꯅꯤ ꯑꯗꯨꯒ ꯃꯟ ꯐꯤ ꯋꯥꯟ ꯊꯥꯎꯖꯟ
ꯇꯥꯡꯉꯦꯅꯦ ꯑꯗꯨꯗꯤ
ꯑꯣ ꯑꯗꯨꯅꯦ ꯍꯩꯗꯤ ꯍꯩꯌꯦ ꯑꯉꯥꯡꯗꯣ ꯄ꯭ꯂꯦꯒ꯭ꯨꯔꯞꯗ ꯊꯝꯃꯗꯤꯀꯣ
ꯍꯩꯗꯤ ꯍꯩꯒꯅꯦ ꯍꯣꯏ
ꯃꯣꯏꯒꯤ ꯄꯣꯇꯦꯟꯁꯤꯌꯦꯜꯗꯣ ꯐꯖꯅ ꯈꯪꯍꯟꯕꯅꯤꯅ
ꯎꯝ ꯑꯗꯨ ꯃꯇꯨꯡꯗ ꯃꯣꯏ ꯄ꯭ꯂꯦꯗ ꯍꯩꯔꯗꯤ ꯅꯔꯖꯔꯤ ꯀꯨꯜꯒꯨꯝꯕ ꯀꯥꯕ ꯍꯧꯔꯗꯤꯀꯣ
ꯎꯝ ꯃꯣꯏꯒꯤꯁꯨ
ꯇꯣꯞ ꯇꯣꯞꯅ ꯑꯗꯨꯝ ꯍꯩꯔꯛꯀꯅꯤꯗ
ꯑꯣ ꯁ꯭ꯀꯨꯜ ꯁ꯭ꯀꯨꯜ ꯀꯥꯕ ꯁ꯭ꯀꯨꯜ ꯀꯥꯞꯕꯩꯗꯤ ꯏꯂꯥꯏ ꯂꯥꯏꯅ ꯀꯥꯔꯅꯤ ꯄ꯭ꯂꯦ ꯒ꯭ꯔꯨꯞꯇ ꯈꯔ ꯋꯥꯔꯁꯨ ꯑꯩꯈꯣꯏ ꯄꯦꯔꯦꯟꯁꯅ ꯍꯥ ꯊꯝꯃꯗꯤꯀꯣ
ꯎꯝ
ꯅꯪꯗꯤ ꯅꯨꯄꯤ ꯊꯤꯔꯝꯈꯤꯔꯣꯏꯅ
ꯊꯤꯗ꯭ꯔꯤꯗ ꯌꯥꯝ ꯉꯜꯂꯤꯗ
ꯉꯜꯂꯤꯅꯦ ꯍꯣꯏ
ꯈ꯭ꯔ ꯋꯥꯠꯂꯤꯌꯦ
ꯋꯥꯠꯂꯤ ꯎꯝ ꯉꯟꯅ ꯊꯤꯒꯅꯣ
ꯍꯣꯏ
ꯋꯥꯕꯅꯦ ꯅꯨꯄꯤ ꯉꯟꯅ ꯊꯤꯕꯗꯤ ꯅꯨꯄꯤ ꯉꯟꯅ ꯊꯤꯕꯗꯤ ꯋꯥꯅꯤꯡꯉꯥꯏꯅꯦ ꯊꯕꯛ ꯎꯝ ꯊꯕꯛ ꯂꯩꯅ ꯀꯤꯔꯗꯤ ꯈꯔ ꯐꯩ ꯊꯕꯛ ꯂꯩꯥꯇ꯭ꯔꯗꯤ ꯌꯥꯝ ꯋꯥꯅꯤ
ꯑꯥ ꯈꯪꯗ꯭ꯔꯦ ꯄꯨꯟꯁꯤꯁꯦ ꯅꯨꯄꯤ ꯑꯃꯨꯛ ꯊꯤꯖꯜꯂꯁꯨ ꯊꯕꯛ ꯂꯩꯇ꯭ꯔꯤꯝꯅꯤꯅ ꯎꯄꯥꯏ ꯂꯩꯇꯦꯅꯦ
ꯍꯣꯏ ꯑꯁ ꯐꯦꯃꯤꯂꯤ ꯑꯣꯏꯈ꯭ꯔꯗꯤ ꯌꯥꯝ ꯂꯨꯕꯅꯤꯗ
ꯍꯣꯏ ꯂꯨꯗꯤ ꯂꯨꯒꯅꯤ ꯑꯗꯨꯝ ꯏꯃꯥꯟꯅꯕꯈꯣꯏ ꯑꯗꯨꯝ ꯌꯦꯡꯕꯗꯀꯣ ꯑꯩꯁꯨ ꯈꯔ ꯋꯥꯅ ꯂꯩꯖꯕ ꯍꯥꯏꯕ ꯇꯥꯔꯦ ꯊꯕꯛꯇꯣ ꯄꯥꯔꯃꯤꯅꯦꯟ ꯑꯣꯏꯅ ꯄꯔꯃꯤꯅꯦꯟ ꯑꯣꯏꯅ ꯐꯪꯗꯕꯅꯤꯅ ꯅꯣꯡꯃ ꯅꯣꯡꯃꯒꯤ ꯑꯗꯨꯝ ꯁꯨꯔꯒ ꯆꯥꯕ ꯍꯥꯏꯕꯅꯤ
ꯑꯣ ꯑꯗꯨꯗ ꯉꯥꯏꯔꯦ ꯎꯄꯥꯏ ꯂꯩꯇꯦꯅ
ꯥꯎꯀꯥꯐ ꯂꯩꯇꯦ ꯑꯗꯨꯒꯤꯅꯦ
ꯊꯕꯛ ꯇꯧꯅꯤꯡꯉꯩꯗꯤ ꯄ꯭ꯔꯣꯐꯦꯁꯅꯦꯜꯁꯨ ꯑꯣꯏꯗꯕꯅꯤꯅ ꯑꯇꯣꯞꯄ ꯊꯕꯛ ꯇꯧꯅꯤꯡꯉꯩꯁꯨ ꯄ꯭ꯔꯣꯐꯦꯁꯅꯦꯜ ꯑꯣꯏꯗ꯭ꯔꯗꯤ ꯅꯣꯡꯃ ꯅꯣꯡꯃꯥꯒꯤ ꯁꯨꯕ ꯇꯔꯦ ꯑꯗꯣ ꯍꯩꯔꯗꯤ ꯅꯣꯡꯃꯥ ꯅꯣꯡꯃꯥꯜꯒꯤ ꯁꯨꯔꯁꯨ ꯌꯥꯝ ꯊꯣꯛꯄꯅꯤꯗ ꯄꯩꯁꯥꯕꯨꯗꯤ ꯍꯟꯗꯛꯇꯤ ꯃꯒꯤ ꯄꯩꯁꯥꯁꯨ ꯁꯤꯛꯁ ꯍꯟꯗ꯭ꯔꯦꯠ ꯑꯣꯏꯕꯅꯤꯅꯀꯣ ꯎꯝ
ꯃꯥꯅ ꯊꯋꯥꯏ ꯆꯪꯅ ꯍꯥꯏ ꯇꯔꯦꯅ ꯊꯋꯥꯏ ꯌꯥꯎꯅ ꯇꯧꯔꯦ ꯊꯕꯛꯄꯨ ꯇꯧꯔꯗꯤ ꯃꯥꯏ ꯄꯥꯛꯀꯅꯤꯗ ꯍꯥꯎ ꯃꯖꯥ ꯃꯇꯜ ꯑꯃ ꯆꯗ
ꯄ꯭ꯔꯣꯐꯁ ꯑ ꯇꯧꯕ ꯊꯕꯛꯇ ꯍꯦꯛꯇ ꯄ꯭ꯔꯣꯐꯦꯁꯅꯦꯜ ꯇꯧꯅꯤꯡꯉꯥꯏ ꯇꯧꯕꯗꯨꯅ ꯐꯔꯦ ꯃꯤꯁꯇ꯭ꯔꯤ ꯑꯣꯏꯔꯣ ꯀꯔꯤ ꯀꯔꯤ ꯑꯣꯏꯔꯣ ꯊꯕꯛꯀꯤꯗꯤ ꯃꯁꯥ ꯃꯁꯥꯒꯤꯗꯤ ꯔꯤꯋꯥꯔꯗꯤ ꯂꯩꯕꯅꯤꯗ
ꯊꯕꯛꯀꯤ ꯃꯇꯥꯡꯗ ꯋꯥꯈꯜ ꯌꯥꯝꯕꯗꯤ ꯃꯥꯏ ꯄꯥꯛꯇꯕꯅꯤ
ꯎꯝ ꯄꯛꯇꯕꯅꯦ ꯑꯗꯨꯒꯤ ꯑꯩꯈꯣꯏꯅ ꯍꯦꯛꯇ ꯑꯃ ꯇꯧꯕꯗꯣ ꯐꯖꯅ ꯇꯧꯔꯗꯤ ꯑꯗꯨꯝ ꯁꯛꯁꯦꯁ ꯑꯣꯏꯕꯅꯤꯗ
ꯎꯝ
ꯏꯝꯐꯥꯜꯗ ꯂꯩꯔꯒ ꯊꯕꯛ ꯂꯩꯅꯤ ꯀꯩꯅꯣꯗ ꯏꯝꯐꯥꯜꯗ ꯑꯩꯈꯣꯏꯇ ꯂꯩꯔꯗꯤ ꯄꯥꯔꯠ ꯇꯥꯏꯝ ꯨ ꯇꯧꯕ ꯌꯥꯕꯅꯤꯗ ꯍꯟ ꯍꯟꯗꯛ ꯇꯤ
ꯄꯠꯇꯥꯏꯝ ꯍꯣꯏ ꯃꯇꯝ ꯃꯥꯡꯍꯟꯅꯤꯡꯗ꯭ꯔꯗꯤꯀꯣ ꯃꯣꯏ ꯊꯕꯛ ꯀꯧꯋꯦꯗ ꯀꯧꯕꯗꯤ ꯄꯠꯇꯥꯏꯝꯒꯤꯗꯃꯛ ꯃꯣꯏꯅ ꯑꯗꯨꯝ ꯀꯧꯋꯦꯕꯀꯣ
ꯎꯝ
ꯑꯗꯨꯕꯨ ꯀ꯭ꯂꯥꯁꯀ ꯌꯥꯝ ꯆꯥꯟꯅꯗ꯭ꯔꯕ ꯍꯥꯏꯦ ꯀ꯭ꯂꯥꯁꯀꯤ ꯇꯥꯏꯃꯤꯡꯒ ꯀꯣ ꯑꯩꯅ ꯑꯩꯁꯨ ꯀ꯭ꯂꯥꯁ ꯆꯠꯂꯤꯕꯅꯤꯅ ꯂꯣꯏꯁꯤꯜꯂꯗꯤ ꯆꯠꯄ ꯌꯥꯕ
ꯑꯥ
ꯀ꯭ꯂꯥꯁꯀꯤ ꯇꯥꯏꯃꯤꯡꯒ ꯆꯥꯟꯅꯗꯕꯅꯦ ꯑꯗꯨꯝ
ꯑꯗꯨꯅꯦ ꯀꯩꯅꯣꯅꯦ ꯌꯥꯝ ꯌꯥꯝꯅ ꯕꯦꯔꯥ ꯇꯧꯕꯅꯦ ꯑꯗꯣ ꯃꯣꯏ ꯑꯩꯈꯣꯏ ꯁꯨꯇꯤ ꯂꯧꯅꯤꯡꯕ ꯃꯇꯝꯗ ꯂꯧꯕ ꯌꯥꯗꯕꯅꯤꯅꯀꯣ ꯊꯕꯛꯄꯨ ꯇꯧꯈ꯭ꯔꯗꯤꯀꯣ
ꯃꯥꯅꯦ ꯍꯣꯏ ꯑꯗꯨꯒꯤ ꯏꯃꯥꯟꯅꯕ ꯃꯥꯁꯨ ꯃꯥꯁꯨ ꯀ꯭ꯂꯥꯁ ꯆꯠ ꯆꯠꯅ ꯑꯗꯨꯝ ꯊꯕꯛ ꯇꯧꯕꯅꯦꯕ ꯑꯗꯣ ꯀ꯭ꯂꯥꯁ ꯇꯗꯤ ꯃꯥꯁꯦ ꯋꯥꯈ꯭ꯔꯦꯕ ꯋꯥꯕ ꯍꯥꯏꯕ ꯀ꯭ꯂꯥꯁꯇ ꯑꯃꯨꯛ ꯆꯠꯀꯅꯤ ꯁꯨꯇꯤꯁꯨ ꯂꯧꯕ ꯌꯥꯗꯦ ꯑꯦꯛꯖꯥꯝ ꯑꯃꯨꯛ ꯊꯥꯕ ꯆꯠꯀꯅꯤ ꯀꯩꯀꯥ ꯇꯧꯔ ꯌꯥꯝ ꯋꯥꯈ꯭ꯔ ꯃꯥꯜꯂꯦ ꯑꯗꯨꯒꯤ ꯃꯥ ꯇꯣꯛꯈ꯭ꯔꯦ ꯇꯣꯛꯑꯒ ꯀꯣꯂꯦꯖ ꯂꯣꯏꯁꯤꯟꯕꯗ ꯑꯃꯨꯛ ꯇꯧꯋꯦꯅ ꯍꯟꯗꯛ ꯃꯥꯁꯨ ꯑꯗꯨꯝ ꯂꯩꯑꯦꯕ
ꯄꯨꯟꯅꯅ ꯀꯣꯂꯦꯖ ꯆꯠꯊ ꯆꯠꯊꯣꯛꯇꯧꯕ ꯅꯠꯇ꯭ꯔꯗꯤ ꯄꯥꯔꯠꯇꯥꯏ ꯇꯧꯕꯗꯤ ꯌꯥꯗꯦ ꯂꯔ ꯆꯠꯂꯗꯤ
ꯍꯣꯏ
ꯈꯪꯗ꯭ꯔꯦꯗ ꯍꯟꯗꯛꯁꯦ
ꯋꯥꯕꯅꯦ ꯋꯥꯕꯅꯦ ꯑꯁꯦꯡꯕ ꯇꯃꯦꯡ ꯎꯝ ꯀꯔꯤ ꯊꯕꯛ ꯀꯩꯁꯨ ꯇꯧꯗꯦꯗ ꯃꯔꯛ ꯃꯔꯛꯇ ꯃꯣꯏ ꯏꯂꯦꯛꯇ꯭ꯔꯤꯛ ꯐꯤꯠꯇꯤꯡꯒꯨꯝꯕ ꯑꯗꯨꯝ ꯇꯧꯕꯗ ꯌꯥꯎꯕꯀꯣ
ꯑꯣ ꯌꯥꯝ ꯐꯩꯅꯦ ꯑꯗꯨꯗꯤ ꯏꯂꯦꯛꯇ꯭ꯔꯤꯛ ꯗꯤꯄꯥꯔꯠꯃꯦꯟꯗ ꯂꯩꯕ ꯍꯥꯏꯇꯥꯥꯔꯦꯅꯦ ꯑꯗꯨꯗꯤ
ꯎꯝ ꯗꯤꯄꯥꯔꯠꯃꯦꯟꯃꯛꯇꯤ ꯅꯠꯇꯦ ꯑꯗꯨꯝ ꯀꯔꯤꯔꯥ
ꯗꯤꯄꯥꯔꯠꯃꯦꯟꯅ ꯀꯧꯔꯛꯄꯗ ꯑꯗꯨꯝ ꯆꯠꯄꯀꯣ
ꯑ ꯃꯩ ꯁꯦꯝꯖꯣꯡ ꯁꯦꯝꯖꯤꯟ ꯇꯧꯕꯗ ꯑꯗꯨꯝ ꯍꯥꯎꯁ ꯑ ꯀꯔꯤꯔ ꯌꯨꯝꯒꯤ ꯀꯟꯇ꯭ꯔꯦꯛ ꯌꯨꯝꯒꯤ ꯕꯤꯜꯗꯤꯡ ꯑꯃꯒꯤ ꯑꯗꯨꯝ ꯁꯦꯝꯒꯦ ꯍꯥꯏꯔꯗꯤ ꯑꯗꯨꯝ ꯃꯃꯥꯟꯅꯕ ꯀꯧꯔꯒ ꯑꯗꯨꯝ ꯁꯦꯝꯕ ꯍꯥꯏꯕꯗꯣ ꯑꯗꯨꯃꯥꯏꯅ ꯇꯧꯕꯅꯦ
ꯑꯩ ꯀꯩꯅꯣ ꯎꯝ ꯐꯔꯦꯅꯦ ꯑꯗꯣ ꯑꯩ ꯀꯩꯅꯣ ꯇꯧꯔꯨꯈꯤꯒꯦ ꯆꯥꯛ ꯆꯥꯔꯨꯈꯤꯒꯦ ꯍꯣꯔꯦꯟ ꯑꯃꯨꯛ ꯀꯣꯜ ꯇꯧꯁꯤꯀꯣ ꯑꯗꯨꯗꯤ
ꯍꯣꯏ ꯍꯣꯏ ꯍꯣꯏ ꯐꯔꯦ ꯎꯝ ꯐꯔꯦ ꯐꯔꯦ ꯊꯝꯃꯦ